ꯇꯥꯕ꯭ꯔꯣ
ꯇꯥꯏꯌꯦ ꯀꯔꯤꯔꯣ ꯀꯔꯤ ꯃꯈꯣꯟꯅꯣ ꯌꯥꯝ ꯇꯥꯏꯌꯦ ꯅꯪꯒꯤꯗꯤ
ꯅꯦꯆꯔꯒꯤ ꯐꯖꯕ ꯃꯈꯣꯟꯅꯦ
ꯀꯩꯀꯩꯅꯣ ꯃꯈꯣꯟ ꯌꯥꯝ ꯃꯥꯜꯂꯦꯗ ꯑꯁ ꯌꯥꯝ ꯂꯥꯡꯉꯦꯍꯦ ꯁꯤꯗꯤ ꯌꯥꯔꯔꯣꯏꯗ
ꯑꯩꯅ ꯅꯠꯇꯦ ꯑꯩꯅ ꯅꯠꯇꯦ ꯅꯪꯁꯨ ꯅꯆꯤꯟ ꯌꯥꯝ ꯀꯜꯂꯦ ꯑꯩꯌꯥ
ꯀꯔꯤꯔꯣ ꯀꯗꯥꯏꯗ ꯀꯟꯕ꯭ꯔꯣ ꯑꯩꯕꯨ
ꯑꯗꯣ
ꯎꯝ
ꯉꯁꯤꯗꯤ ꯁꯟꯗꯦꯅꯤꯅ ꯅꯪ ꯀꯩꯀꯩ ꯊꯕꯛ ꯇꯧꯔꯦ
ꯊꯕꯛ ꯇꯧꯗꯦꯗꯥ ꯑꯩꯗꯤ ꯉꯁꯤ ꯁꯟꯗꯦꯅꯤꯅ ꯑꯗꯨꯝ ꯎꯔꯤꯄꯣꯛꯇ ꯆꯠꯂꯒ ꯏꯃꯥꯟꯅꯕꯤꯈꯣꯏꯒ ꯄꯨꯜꯂꯒ ꯁꯤꯡꯖꯨ ꯆꯥꯏꯌꯦ ꯍꯧꯖꯤꯛ ꯈꯛꯇ ꯍꯜꯂꯛꯇ ꯉꯥꯏꯔꯤ ꯑꯩꯗꯤ
ꯅꯪꯁꯨ ꯃꯐꯝꯗꯣ ꯍꯦꯛꯇ ꯍꯥꯏꯗꯣꯛꯑꯦꯗ
ꯑꯁ ꯑꯗꯨꯝ ꯆꯠꯄꯅꯦ ꯀꯣꯏꯕ ꯆꯠꯄꯕꯨꯅꯦ ꯑꯗꯨꯕꯨꯗꯤ
ꯑꯣ
ꯅꯪꯗꯤ ꯉꯁꯤ ꯀꯔꯤ ꯀꯔꯤ ꯇꯧꯕ꯭ꯔꯣ ꯁꯤꯡꯖꯨꯒꯨꯝꯕ ꯆꯥꯕ꯭ꯔꯣ ꯅꯪꯁꯨ
ꯑꯩꯔꯣ
ꯍꯣꯏ
ꯑꯩꯗꯤ ꯑꯗꯨꯝ ꯐꯝꯔꯒ ꯂꯩꯌꯦ ꯉꯁꯤꯗꯤ ꯆꯨꯞꯄ ꯑꯗꯨꯝ ꯐꯝꯃꯦ
ꯑꯁ ꯅꯥꯊꯨꯟꯗꯣ ꯆꯥꯎꯃꯝꯃꯥꯅꯤ ꯑꯗꯨꯗꯤ ꯑꯃ ꯐꯖꯔꯝꯃꯅꯤ ꯍꯥ
ꯑꯗꯨꯒꯨꯝꯕ ꯋꯥꯍꯩ ꯀꯩꯀꯥ ꯍꯥꯏꯒꯅꯨ ꯍꯥꯏꯒꯅꯨ ꯍꯥꯏꯔꯒ ꯃꯁꯤꯁꯦ ꯂꯥꯏꯔꯤꯛ ꯇꯝꯗꯕ ꯅꯨꯄꯤ ꯃꯥꯜꯂꯦ ꯌꯥꯝꯅ
ꯑꯁ ꯃꯔꯛ ꯃꯔꯛꯇꯗꯤ ꯍꯥꯏꯕꯅꯦꯍꯦ ꯅꯨꯡꯇꯤꯒꯤ ꯍꯥꯏꯕꯒꯤ ꯇꯥꯏꯞꯇ
ꯅꯠꯇꯦ ꯑꯩꯅ ꯍꯥꯏꯕꯗꯤ ꯄꯥꯑꯣ ꯐꯖꯅ ꯑꯁꯤꯒꯤ ꯅꯠ ꯇꯦ ꯒꯟꯇꯥꯎꯑꯣꯅ
ꯑꯣ ꯑꯣ ꯑꯣ ꯑꯣ ꯑꯣ
ꯑꯣ ꯑꯣ ꯌꯥꯝ ꯐꯩꯌꯦ ꯒ꯭ꯌꯥꯟ ꯇꯥꯔꯦ ꯒ꯭ꯌꯥꯟ ꯇꯥꯔꯦ
ꯆꯥꯛꯇꯤ ꯆꯥꯔꯕꯣ
ꯆꯥꯗ꯭ꯔꯤꯗ ꯆꯥꯛꯁꯨ ꯂꯥꯝꯗ꯭ꯔꯦꯗ ꯆꯥꯅꯤꯡꯕ ꯐꯥꯎꯗ꯭ꯔꯦꯗ ꯁꯤꯡꯖꯨ ꯆꯥꯕꯅꯤꯅꯀꯣ
ꯀꯔꯤ ꯖꯦꯟꯁꯥꯡ ꯆꯥꯗꯣꯏꯅꯣ
ꯈꯪꯗ꯭ꯤꯌꯦ ꯀꯔꯤ ꯌꯦꯟꯁꯥꯡ ꯆꯥꯗꯣꯏꯔꯣ ꯑꯩꯁꯨ ꯑꯁ ꯆꯥꯅꯤꯡꯉꯥꯏꯁꯨ ꯂꯩꯇ꯭ꯔꯦ ꯂꯥꯏꯔꯕꯅꯤꯅ ꯈꯪꯗ꯭ꯔꯦꯗ ꯑꯍꯥꯎꯕꯗꯤ ꯆꯥꯅꯤꯡꯉꯦ ꯑꯗꯨꯕꯨ ꯆꯕꯗꯤ ꯉꯝꯗ꯭ꯔꯦ
ꯅꯪꯁꯨ ꯌꯨꯇꯨꯕꯔ ꯀꯩꯅꯣ ꯍꯥꯡꯒꯔꯣ ꯀꯩꯅꯣ ꯕ꯭ꯂꯣꯛ ꯑꯃ ꯇꯧꯔꯣ
ꯉꯥꯡꯕ ꯍꯩꯇꯦꯗ ꯃꯤꯗꯤ ꯋꯥ ꯉꯥꯡꯕ ꯍꯩꯕꯒꯤ ꯃꯁꯛ ꯐꯖꯕꯒꯤ ꯀꯩ ꯀꯩꯅꯣ ꯌꯥꯝ ꯇꯧꯕ ꯋꯥꯅꯦ ꯇꯤꯂꯦꯟ ꯂꯩꯕꯅꯤꯅ ꯑꯩꯈꯣꯏꯗꯤ ꯂꯩꯇꯦ ꯑꯗꯨꯒꯨꯝꯕ
ꯅꯪ ꯅꯁꯛ ꯌꯥꯝ ꯐꯖꯔꯤꯗꯨꯗꯤ ꯑꯗꯨꯝ ꯌꯥꯅꯤꯌꯦ
ꯁꯛꯐꯖꯕꯅ ꯈꯥꯇ ꯌꯥꯗꯦ
ꯆꯤꯝꯕꯥꯟꯁꯨ ꯌꯥꯝ ꯋꯥ ꯉꯥꯡꯕ ꯌꯥꯝ ꯍꯩꯔꯤꯗꯨꯗꯤ
ꯍꯥꯡꯉꯥꯁꯤꯔ ꯈꯪꯗꯦ ꯀꯅꯥꯕꯨ ꯁꯞꯄꯣꯔ ꯇꯧꯕꯤꯒꯗꯔ ꯉꯥꯎꯕꯤꯒꯨꯝꯅ
ꯎꯝ ꯃꯣꯏꯁꯨ ꯇꯧꯅꯤꯡꯉꯣꯏ
ꯍꯌꯦꯡꯗꯤ ꯑꯗꯨ ꯑꯃꯨꯛ ꯊꯕꯛ ꯆꯠꯇꯣꯔꯤ ꯅꯠꯇ꯭ꯔꯣ
ꯊꯕꯛ ꯆꯠꯀꯅꯤꯌꯦ ꯎꯄꯥꯏ ꯂꯩꯇꯦ ꯑꯩꯈꯣꯏꯗꯤ
ꯍꯩ ꯍꯥ ꯋꯥꯑꯦꯗ ꯉꯁꯤꯁꯦ ꯑꯁ ꯉꯁꯤꯗꯤ ꯆꯔꯖ ꯀꯨꯝꯕꯗꯤ ꯆꯠꯄ꯭ꯔꯣ ꯁꯟꯗꯦꯅꯤꯅ
ꯆꯠꯇ꯭ꯔꯦ ꯑꯩ ꯉꯁꯤ
ꯑꯣ ꯀꯩꯒꯤ ꯆꯠꯇꯕ꯭ꯔꯣ
ꯈꯪꯗ꯭ꯔꯦ
ꯈꯪꯗ꯭ꯔꯦ ꯑꯁ ꯅꯪꯅ ꯆꯠꯄ ꯅꯪꯅ ꯈꯪꯗꯕ
ꯍꯣꯏ
ꯎꯝ
ꯑꯗꯨꯗꯤ ꯍꯌꯦꯡꯗꯤ ꯀꯩꯀꯩ ꯊꯕꯛ ꯇꯧꯗꯣꯏꯅꯣ
ꯍꯌꯦꯡꯁꯦ ꯑꯗꯨꯝ ꯑꯩ ꯑꯌꯨꯛ ꯊꯦꯡꯅ ꯍꯧꯒꯠꯈ꯭ꯔꯅꯤ ꯊꯦꯡꯅ ꯍꯧꯒꯠꯂꯒ ꯆꯥꯛ ꯆꯥꯔꯅꯤ ꯑꯗꯨꯒ ꯊꯕꯛ ꯆꯠꯈ꯭ꯔꯅꯤ ꯏꯂꯚꯦꯟ ꯇꯦꯟ ꯊꯥꯔꯇꯤ ꯍꯦꯟꯈ꯭ꯔꯗꯤ ꯑꯗꯨꯝ ꯊꯕꯛ ꯆꯠꯈ꯭ꯔꯅꯤ ꯑꯗꯨꯒ ꯍꯣꯔꯦꯟ ꯄꯨꯡ ꯁꯤꯛꯁ ꯇꯥꯕꯗ ꯑꯃꯨꯛ ꯍꯜꯂꯛꯑꯅꯤ
ꯍꯣꯏ ꯍꯣꯏ
ꯁꯤꯅꯦ ꯑꯩꯒꯤꯁꯦ ꯍꯌꯦꯡꯒꯤ ꯅꯪꯒꯤꯗꯤ ꯍꯌꯦꯡ ꯀꯩ ꯆꯠꯄ ꯄꯂꯥꯟ ꯂꯩꯒꯦ
ꯍꯌꯦꯡꯗꯤ ꯑꯩꯗꯤ ꯑꯗꯨꯝ ꯌꯨꯝꯗ ꯂꯩꯗꯣꯏꯅꯤꯗ ꯆꯞ ꯃꯥꯅꯩꯌꯦ ꯀꯩꯅꯣ ꯁꯨꯠ ꯇꯤꯅꯤ ꯀꯩꯅꯣ ꯂꯧ ꯆꯠꯀꯦ ꯍꯥꯏꯔꯁꯨ
ꯌꯥꯝ ꯅꯨꯡꯉꯥꯏꯅꯦ ꯅꯪꯗꯤ ꯑꯗꯨꯗꯤ ꯌꯦꯟ ꯃꯈꯣꯟꯁꯨ ꯇꯥꯏꯅꯦ ꯅꯣꯏꯒꯗꯤ ꯑꯁ ꯍꯥꯎꯗꯧ ꯃꯥꯜꯂꯦꯅꯦ
ꯏꯁ꯭ꯀꯨꯜꯗ ꯂꯩꯕꯅꯤꯅ ꯑꯗꯨꯝ ꯇꯥꯕ ꯇꯥꯕꯅꯤ
ꯑꯁ ꯌꯥꯝ ꯍꯥꯎꯅꯤ ꯆꯥꯅꯤꯡꯉꯦꯍꯦ
ꯍꯣꯏ
ꯎꯝ
ꯅꯪ ꯅꯪꯗꯤ ꯑꯗꯨꯝ ꯆꯥꯕ ꯐꯪꯂꯝꯅꯤꯅ
ꯐꯪꯗꯦ ꯀꯗꯥꯏꯗꯒꯤꯔꯣ ꯌꯦꯟꯖꯥꯡ ꯑꯍꯥꯎꯕ ꯆꯥꯗꯕꯒꯁꯦ ꯀꯨꯏꯔꯦ ꯆꯥꯗꯕ ꯐꯪꯕꯒꯁꯦ
ꯅꯣꯏ ꯅꯣꯏ ꯗꯨꯀꯥꯟ ꯐꯝꯕꯗꯣ ꯀꯁꯇꯃꯔ ꯃꯤ ꯀꯌꯥ ꯀꯌꯥꯃꯨꯛ ꯂꯥꯛꯄ꯭ꯔꯣ ꯅꯣꯡꯃꯗ
ꯑꯁ ꯀꯁꯇꯃꯔꯗꯤ ꯂꯥꯛ ꯃꯔꯛ ꯃꯔꯛ ꯂꯥꯛꯑꯦ ꯃꯔꯛ ꯃꯔꯛꯇꯗꯤ ꯂꯥꯛꯇꯦ ꯑꯦꯕ꯭ꯔꯤꯗꯦ ꯂꯥꯛꯇꯦꯕ
ꯑꯣ
ꯄꯣꯠꯁꯤ ꯇꯥꯡꯃꯟꯕꯒꯤꯀꯣ
ꯍꯣꯏ
ꯑꯗꯨꯒꯤ ꯃꯤ ꯄꯥꯛ ꯂꯩꯕ ꯉꯝꯗꯦꯕ ꯃꯔꯛ ꯃꯔꯛ ꯈꯛꯇ ꯑꯗꯨꯝ ꯗꯥꯎ ꯐ꯭ꯔꯗꯤ ꯌꯣꯜꯂꯦ ꯂꯦ ꯗꯥꯎ ꯌꯥꯗ꯭ꯔꯗꯤ ꯌꯣꯟꯗꯦ ꯑꯃꯐꯧ
ꯅꯠꯇꯦ ꯄꯩꯁꯥꯗꯣ ꯄ꯭ꯔꯣꯐꯤꯠꯇꯣ ꯀꯌꯥꯃꯨꯛ ꯂꯥꯛꯀꯦ ꯍꯥꯏꯕꯅꯤꯗ
ꯑꯁ ꯄ꯭ꯔꯣꯐꯤꯠꯁꯦ ꯈꯪꯗꯦꯗ ꯑꯗꯨꯝ ꯃꯣꯏ ꯅꯣꯡꯃꯗꯗꯤ ꯌꯣꯟꯗꯕꯁꯨ ꯌꯥꯎꯋꯦ ꯌꯣꯜꯂꯗꯤ ꯑꯗꯨꯝ ꯃꯣꯏꯗꯤ ꯌꯥꯝ ꯌꯥꯝ ꯌꯣꯜꯂꯦꯕ ꯑꯗꯨꯝ ꯃꯃꯜꯁꯦ ꯇꯥꯡꯉꯦꯕ ꯐꯨꯔꯤꯠ ꯃꯆꯥ ꯑꯃꯈꯛꯇꯗ ꯋꯥꯟ ꯄꯣꯏꯟ ꯐꯥꯏꯚ ꯀꯨꯝꯕ ꯄꯤꯔꯅꯤ ꯑꯗꯨꯒ ꯋꯥꯟ ꯄꯣꯏꯟ ꯊꯔꯤ ꯋꯥꯟ ꯄꯣꯏꯟ ꯇꯨ ꯐꯥꯎ ꯇꯥꯔꯒ ꯑꯗꯨ ꯑꯗꯨꯝ ꯂꯧ ꯈꯔꯅꯤ ꯃꯣꯏꯅ ꯃꯐꯝꯗꯒꯤ ꯑꯁꯦꯡꯕ ꯂꯧꯕꯗꯤ ꯁꯤꯛꯁ ꯍꯟꯗ꯭ꯔꯦꯠꯀꯨꯝꯕ ꯁꯚꯦꯟ ꯍꯟꯗ꯭ꯔꯦꯗ ꯈꯛꯇ ꯂꯧꯒꯅꯦꯕ ꯃꯣꯏ ꯃꯐꯝꯗꯒꯤꯗꯤ
ꯍꯣꯏ
ꯑꯗꯨꯒ ꯁꯤꯗ ꯌꯣꯟꯕꯅ ꯋꯥꯟ ꯄꯣꯏꯟ ꯐꯥꯏꯚ ꯀꯨꯝꯕ ꯑꯗꯨꯝ ꯌꯣꯟꯈ꯭ꯔꯅꯤ ꯑꯗꯨꯗꯤ ꯑꯗꯨꯝ ꯈꯔ ꯈꯔꯗꯤ ꯇꯣꯡꯉꯤꯗ ꯃꯣꯏ ꯄ꯭ꯔꯣꯐꯤꯠꯁꯦ
ꯑꯗꯨꯅꯦ ꯅꯣꯏꯗ ꯇꯣꯂꯣꯞ ꯀꯌꯥ ꯁꯥꯕꯤꯕ꯭ꯔꯣ ꯑꯗꯨꯗꯤ ꯅꯣꯏ
ꯇꯣꯂꯣꯞ ꯂꯩꯇꯦꯅꯦ ꯑꯩꯈꯣꯏꯒꯤꯗꯤ
ꯑꯗꯨ ꯂꯩꯇ꯭ꯔꯁꯨ ꯈꯔꯕꯨꯗꯤ ꯁꯥꯕꯤꯔꯝꯅꯤꯅ
ꯃꯉꯥ ꯈꯛꯇꯅꯦ ꯂꯩꯕꯗꯨ
ꯌꯨꯝꯗ ꯐ꯭ꯔꯤ ꯑꯣꯏꯕ꯭ꯔꯣ ꯔꯦꯟ ꯊꯤꯔꯤꯔꯣ ꯑꯃꯨꯛ
ꯔꯦꯟ ꯊꯤꯔꯤꯅꯦ ꯑꯃꯨꯛ
ꯅꯃꯥꯟꯅꯕꯤ ꯀꯩꯀꯥ ꯂꯣꯏ ꯁꯨꯃꯤꯟꯅꯔꯗꯤ ꯌꯥꯗꯤ ꯌꯥꯏꯌꯦ ꯑꯗꯨ ꯅꯊꯟꯗ ꯇꯧꯔꯗꯤ ꯈꯪꯗꯦ
ꯍꯣꯏ ꯑꯗꯨꯅꯤ ꯏꯇꯣꯝꯇ ꯂꯩꯕꯅꯤꯅ ꯋꯥꯏꯌꯦꯕ ꯏꯃꯥꯟꯅꯕꯤꯁꯨ ꯂꯩꯇꯦ ꯃꯣꯏꯁꯨ ꯃꯁꯥ ꯃꯁꯥꯒꯤ ꯑꯗꯨꯝ ꯂꯩꯌꯦ ꯂꯥꯏꯟ ꯃꯥꯟꯅꯗꯕꯅꯤꯅ ꯑꯗꯨꯝ ꯃꯐꯝ ꯇꯣꯉꯥꯟ ꯇꯣꯉꯥꯟꯂꯦ ꯑꯩꯈꯣꯏꯒꯤ ꯄꯨꯟꯕ ꯐꯪꯗ꯭ꯔꯦ ꯉꯁꯤꯒꯗ ꯄꯨꯟꯕ ꯐꯪꯉꯦ ꯑꯗꯣ
ꯑꯗꯣ ꯅꯌꯥꯝꯕꯗꯣ ꯃꯄꯥꯟ ꯂꯝꯗ ꯂꯩꯕ ꯃꯥꯜꯂꯦꯀꯣ ꯁ꯭ꯋꯥꯏ ꯂꯩꯇꯕ ꯃꯥꯜꯂꯦ ꯍꯟꯗꯛ
ꯑꯣ ꯑꯩꯗꯤ ꯈꯪꯗꯦꯅꯦ ꯅꯪ ꯍꯦꯟꯅ ꯈꯪꯉꯤꯅ
ꯅꯠꯇꯦ ꯑꯗꯨꯝ ꯎꯕꯩꯅꯤ ꯀꯩꯅꯣ ꯐꯣꯟꯗ
ꯑꯥ ꯑꯥ ꯑꯥ ꯑꯣꯏꯔꯝꯅꯤ
ꯀꯔꯤ ꯍꯤꯟꯖꯥꯡ ꯊꯣꯡꯗꯣꯏꯔꯣ ꯅꯣꯏꯗꯤ
ꯈꯪꯗꯦ ꯃꯈꯥꯗ ꯏꯌꯥꯝꯕ ꯀꯨꯝꯈꯤꯕꯅꯦ ꯍꯤꯟꯖꯥꯡ ꯂꯩꯅꯤꯡꯉꯥꯏ ꯀꯩ ꯍꯤꯟꯖꯥꯡ ꯑꯣꯏꯔꯝꯗꯣꯏꯅꯣ
ꯍꯥꯏꯁ ꯍꯥꯎ ꯍꯋꯥꯏꯅꯦ ꯍꯥꯎꯗꯧ ꯃꯥꯟꯂꯦꯗꯥ
ꯑꯗꯨꯅꯦ
ꯑꯗꯨꯗꯤ ꯌꯥꯝ ꯐꯩꯌꯦꯀꯣ
ꯋꯥꯔꯤ ꯂꯤꯔꯛꯑꯣꯅ ꯌꯨꯝꯗ ꯌꯨꯝꯗ ꯂꯩꯔꯗꯤ ꯍꯤꯟꯖꯥꯡꯗꯤ ꯑꯗꯨꯝ ꯈꯔ ꯍꯥꯎꯋꯦꯗ ꯀꯩꯅꯣ ꯅꯣꯏꯁꯨ ꯑꯩꯈꯣꯏꯁꯨ ꯑꯗꯨꯝ ꯐꯪ
ꯑꯩꯈꯣꯏꯗꯤ ꯆꯥꯗꯕ ꯍꯤꯟꯖꯥꯡꯁꯨ ꯑꯍꯥꯎꯕ ꯃꯅꯝꯒ ꯀꯥꯎꯈ꯭ꯔꯦꯗ ꯑꯩꯈꯣꯏꯗꯤ ꯃꯁꯛꯀ ꯂꯥꯏꯔꯤ ꯃꯅꯝ ꯐꯥꯎ ꯀꯥꯎꯒ꯭ꯔꯦ ꯑꯩꯈꯣꯏꯗꯤ ꯑꯁ ꯅꯪꯒꯤ ꯅꯪꯒꯤ ꯁꯤ ꯀꯩꯅꯣꯒꯤ ꯅꯦꯆꯔꯒꯤ ꯃꯈꯣꯟꯁꯦ ꯌꯥꯝ ꯍꯧꯋꯦꯗ
ꯑꯣꯏꯁꯅꯨ ꯀꯩꯅꯣ ꯑꯁꯤꯗꯤ ꯀꯩꯅꯣ ꯐꯖꯕ ꯃꯈꯣꯟꯅꯦ ꯀꯩꯅꯣ
ꯀꯔꯤꯒꯤ ꯐꯖꯕꯔꯣꯅꯦ ꯑꯁ ꯋꯥꯔꯤ ꯁꯥꯟꯅꯕꯗ ꯌꯥꯝ ꯗꯤꯁꯇꯔꯕ ꯇꯧꯋꯦꯕ ꯂꯤꯐꯝꯒ ꯈꯪꯗꯦꯕ ꯋꯥꯔꯤꯁꯦ
ꯑꯣ
ꯆꯟꯗ꯭ꯔꯦꯕ ꯑꯗꯨ ꯃꯈꯣꯟ ꯈꯛꯇ ꯇꯥꯅꯤꯡꯉꯒ ꯂꯩꯔꯦꯕ
ꯑꯗꯨꯅꯦ ꯀꯥꯏꯔꯤꯁꯦ ꯀꯥꯏꯔꯤꯁꯦ ꯋꯥ ꯖꯥꯠ ꯖꯥꯠ ꯉꯥꯡꯗꯅ
ꯎꯝ ꯍꯣꯏ ꯍꯣꯏ ꯍꯣꯏ ꯍꯣꯏ ꯍꯣꯏ ꯁꯥꯕꯗꯣ ꯁꯥꯕꯗꯣ ꯅꯣꯏꯔꯣꯝꯗꯤ ꯁꯥꯗ꯭ꯔꯣ ꯅꯪꯒꯤꯗꯤ
ꯁꯥꯗꯦ ꯅꯣꯏ ꯆꯦꯛꯀꯤ ꯑꯗꯣ ꯍꯣꯁꯇꯦꯜ ꯂꯩꯕ ꯅꯠꯇ꯭ꯔꯣ
ꯍꯣꯁꯇꯦꯜ ꯅꯠꯇꯦꯍꯦ ꯑꯩꯗꯤ ꯔꯦꯟꯗ ꯂꯩ
ꯍꯦꯛꯇ ꯔꯦꯟꯗꯣ ꯆꯦꯛꯀꯤ ꯌꯨꯝ ꯅꯠꯇ꯭ꯔꯣ
ꯆꯦꯛꯀꯤ ꯅꯠꯇꯦ ꯎꯄꯥꯛꯀꯤꯅꯦ
ꯅꯨꯡꯗꯥꯡꯗ ꯑꯗꯨꯝ ꯏꯪꯡꯂꯝꯅꯤꯗ ꯎꯄꯥꯛꯀꯤꯗꯤ
ꯏꯪꯂꯝꯅꯤꯗ ꯎꯄꯥꯛꯒꯤꯗꯤ ꯍꯣꯏ ꯑꯗꯨꯝ ꯅꯨꯡꯗꯤ ꯅꯨꯡꯉꯥꯏ ꯑꯗꯨꯕꯨ ꯑꯩ ꯍꯧꯖꯤꯛ ꯈꯛꯇ ꯍꯜꯂꯛꯄꯒꯤꯔ ꯈꯪꯗꯦ ꯌꯥꯝ ꯁꯥꯏꯌꯦꯕ
ꯀꯩꯀꯩ ꯆꯥꯠꯊꯔꯨꯔꯦ ꯉꯁꯤꯗꯤ
ꯑꯗꯨꯝ ꯄꯨꯜꯂꯒ ꯁꯤꯡꯖꯨ ꯆꯥꯃꯤꯟꯅꯩꯌꯦ ꯑꯗꯨ ꯈꯛꯇꯅꯤꯗ ꯁꯤꯡꯖꯨ ꯆꯥꯃꯤꯟꯅꯔꯒ ꯋꯥꯊꯤ ꯇꯧꯔꯒ ꯍꯥ ꯎꯝ ꯇꯣꯛꯑꯦꯅꯦ
ꯍꯥ ꯈꯪꯗ꯭ꯔꯦ ꯋꯥꯔꯤ ꯑꯃ ꯂꯤꯔꯛꯑꯣꯅꯦ ꯅꯪ ꯋꯥꯔꯤ ꯈꯪꯉꯗꯤ
ꯀ꯭ꯔꯤ ꯀ꯭ꯔꯤ ꯋꯥꯔꯤ ꯂꯤꯁꯤꯔꯅꯦ
ꯋꯥꯔꯤ ꯂꯩꯇꯔꯣ
ꯋꯥꯔꯤꯁꯤ ꯀꯔꯤ ꯋꯥꯔꯤ ꯂꯤꯗꯣꯏꯅꯣ ꯈꯪꯗ꯭ꯔꯦꯅꯦ ꯑꯩꯗꯤ ꯋꯥꯔꯤ ꯂꯤꯕ ꯍꯥꯏꯇꯦ ꯅꯪ ꯍꯥꯏꯔꯝꯒꯅꯤ ꯅꯪꯁꯦ ꯈꯔ ꯑꯍꯟ ꯃꯈꯣꯟ ꯇꯥꯕꯗ ꯑꯍꯟ ꯃꯥꯜꯂꯦ ꯅꯪ ꯋꯥꯔꯤ ꯍꯩꯔꯝꯅꯤ ꯑꯗꯨꯒꯤ
ꯋꯥꯔꯤ ꯑꯃ ꯂꯤꯕꯤꯒꯦꯀꯣ
ꯍꯣꯏ ꯍꯣꯏ
ꯅꯣꯡꯃꯅꯦ ꯇꯥꯕ꯭ꯔꯣ
ꯍꯣꯏ ꯇꯥꯏꯌꯦ ꯇꯥꯏꯌꯦ
ꯍꯅꯨꯕꯤ ꯑꯃ ꯌꯥꯝ ꯅꯥꯔꯒ ꯂꯩꯔꯝꯃꯤ ꯍꯥꯏꯌꯦ
ꯎꯝ
ꯃꯁꯦ ꯌꯥꯝ ꯅꯔꯒ ꯆꯠꯄ ꯉꯝꯗ꯭ꯔꯦ ꯃꯥ ꯀꯩꯀꯥ ꯏꯃꯨꯡꯗ ꯇꯨꯝ ꯇꯨꯝꯃꯔ ꯂꯩꯔꯝ ꯍꯥꯟꯅꯨꯕꯤꯅꯦ ꯍꯥꯏꯌꯦꯕꯀꯣ ꯃꯖꯦ
ꯎꯝ ꯎꯝ
ꯑꯗꯨꯗ ꯃꯣꯏ ꯌꯨꯝꯁꯦ ꯅꯣꯡꯃꯗꯤ ꯃꯩ ꯊꯕꯤꯔꯦ ꯍꯥꯏꯌꯦ
ꯑꯧ
ꯃꯩ ꯊꯕꯤꯔꯒ ꯑꯗꯨ ꯍꯟꯅꯨꯕꯤꯗꯣ
ꯑꯥ
ꯆꯦꯡ ꯕꯣꯔꯥ ꯑꯃ ꯊꯥꯡꯉ ꯆꯦꯜꯂꯛꯑꯦ ꯍꯥꯏꯋꯦ ꯌꯨꯝ ꯃꯩ
ꯑꯣ ꯍꯣꯏ ꯇꯥꯏꯅꯦ ꯑꯗꯨꯕꯨꯗꯤ
ꯅꯠꯇꯦ ꯑꯩꯅ ꯍꯥꯏꯕꯗ ꯅꯣꯛꯅꯤꯡꯕ꯭ꯔꯥ ꯅꯣꯛꯅꯤꯡꯗꯕ꯭ꯔꯗꯤ ꯈꯪꯗꯦꯀꯣ ꯋꯥꯔꯤ ꯑꯃ ꯍꯥꯒꯦꯀꯣ ꯏꯃꯥꯟꯅꯕ
ꯑꯣ
ꯏꯃꯥꯟꯅꯕ ꯑꯃ ꯂꯤꯕꯗꯗꯤꯀꯣ
ꯑꯣꯏ
ꯑꯁ ꯅꯣꯛꯀꯦ ꯇꯧꯕꯅꯤ ꯌꯥꯝ ꯅꯣꯛꯅꯤꯡꯕꯅꯦ ꯃꯥꯏ ꯈꯨꯠ
ꯈꯔ ꯉꯥꯡꯕꯗ ꯄꯛꯆꯕꯒꯤꯀꯣ
ꯍꯣꯏ ꯍꯣꯏ ꯅꯣꯡꯃ ꯄꯈꯪ ꯂꯩꯁꯥꯕꯤ ꯂꯩꯔꯝꯃꯦ ꯍꯥꯏꯌꯦ
ꯑꯥ
ꯑꯗꯨꯝ ꯃꯕꯥꯅꯤꯁꯦ ꯗꯦꯇꯤꯡ ꯆꯠꯁꯦ ꯍꯥꯏꯔꯦꯀꯣ
ꯎꯝ
ꯃꯕꯥꯅꯤꯁꯦ ꯗꯦꯇꯤꯡ ꯆꯠꯂꯦ ꯍꯥꯏꯌꯦꯕ ꯑꯗ ꯃꯥꯏ ꯅꯨꯄꯤꯗꯨꯅꯁꯨ ꯋꯥꯔꯤ ꯁꯥꯗꯕ ꯃꯥꯏ ꯅꯨꯄꯥꯗꯨꯅꯁꯨ ꯋꯥꯔꯤ ꯁꯥꯗꯕ ꯏꯀꯥꯏꯅꯔ ꯂꯩꯕ
ꯑꯥ ꯑꯥ ꯑꯥ
ꯑꯗꯨꯝ ꯐꯝꯔꯥ ꯂꯩꯕ ꯑꯗꯣ ꯋꯥ ꯉꯥꯡꯅꯤꯉꯥꯏ ꯂꯩꯇꯕꯒꯤ ꯅꯨꯄꯥꯗꯨꯗ ꯅꯪ ꯈꯨꯠꯄꯤꯔꯛꯑꯣ ꯅꯪ ꯈꯨꯠꯇꯣ ꯊꯥꯡ ꯀꯛꯄꯤꯒꯦ ꯍꯥꯏꯔꯦ ꯍꯥꯏ
ꯌꯥꯝ ꯅꯨꯡꯉꯥꯏ ꯑꯗꯨꯗꯤ
ꯍꯣꯏ ꯑꯁ ꯅꯪ ꯈꯨꯅꯣꯛꯇꯣ ꯀꯩꯅꯣ ꯌꯥꯝ